ꯑꯣ
ꯍꯣꯏ ꯁꯦꯡꯅ ꯍꯣꯏ ꯍꯣꯏ ꯇꯥꯏ ꯇꯥꯏ
ꯑꯣꯐ ꯁꯥꯎꯏ ꯌꯥꯝ ꯄꯤꯛꯀꯨꯝ ꯇꯧꯕ ꯁꯤꯠꯆꯔꯤ
ꯑꯣ ꯑꯩꯗꯤ ꯑꯣ ꯑꯩ ꯀꯨꯝ ꯀꯟꯅ ꯍꯥꯏꯔꯛꯀꯦ
ꯍ
ꯎꯝ
ꯆꯥꯛ ꯆꯥꯕꯣ
ꯍꯣꯏ ꯑ ꯍꯣꯏ ꯍꯧꯖꯤꯛ ꯆꯥꯕ ꯂꯣꯏꯔꯒ ꯐꯝꯊꯕꯗ ꯉꯥꯏꯔꯤ ꯁꯣꯝꯗꯤ
ꯑꯣ ꯑꯩꯁꯨ ꯆꯥꯔꯦ
ꯑꯣ ꯀꯩ ꯃꯊꯦꯜ ꯉꯁꯤꯗꯤ ꯑꯩꯁꯦ ꯎꯝ ꯉꯁꯤꯁꯦ ꯀꯥꯡꯍꯧ ꯑꯃꯒ ꯆꯝꯐꯨꯠ ꯑꯃꯒ ꯇꯧꯋꯦ ꯁꯣꯝꯗꯤ
ꯑꯣ ꯑꯩꯁꯦ ꯀꯩꯅꯣ ꯑꯊꯣꯡꯕ ꯍꯨꯌꯦꯟ ꯊꯣꯡꯕꯣꯏ
ꯑꯣ ꯍꯣꯏꯅꯦ
ꯑꯥ ꯆꯍꯤ ꯀꯌꯥ ꯁꯨꯝꯕꯅꯣ ꯁꯤꯠꯇ꯭ꯔꯤꯕꯣ
ꯑꯩꯔꯣ ꯑꯩꯁꯦ ꯀꯨꯟꯇꯔꯦꯠ
ꯑꯣ ꯑꯩꯩꯒꯤꯗ
ꯑꯗꯁ ꯑꯥ
ꯍꯥꯏꯕꯤ ꯍꯥꯏꯝꯌ
ꯑ ꯀꯥꯏꯗꯦ ꯑꯩꯁꯨ ꯍꯪꯒꯦ ꯇꯧꯔꯝꯃꯤꯅꯦ
ꯑꯥ ꯑꯩꯒꯤꯅ ꯀꯨꯟꯇꯔꯨꯛ ꯁꯨꯔꯦ ꯑꯗꯣ ꯁꯥꯎꯟꯁꯦ ꯃꯈꯣꯟꯁꯦ ꯑꯩ ꯌꯥꯝ ꯄꯤꯛꯑꯦꯕꯀꯣ
ꯎꯝ
ꯍ ꯃꯀꯣꯟꯁꯦ ꯌꯥꯝ ꯄꯤꯛꯑꯦ ꯑꯗꯣ ꯀꯩꯅꯣꯒꯤ ꯁꯤꯁꯇꯔꯒꯤ ꯃꯀꯣꯟꯗ ꯈꯦꯠꯄ ꯂꯣꯏꯔꯕ꯭ꯔꯣ
ꯍꯥꯏꯗꯤ ꯀꯔ
ꯀꯩꯅꯣꯗꯣ ꯄꯈꯠꯄꯒꯤ ꯆꯥꯡꯗꯣ
ꯑꯥꯎ ꯑꯥꯎ ꯑꯗꯨ ꯍꯣꯏ ꯋꯥꯡꯉꯦ ꯍꯣꯏ ꯋꯥꯡꯅ ꯊꯝꯃꯤꯅꯦ
ꯑꯣ ꯀꯩꯅꯣꯁꯦ ꯃꯈꯣꯟꯁꯦ ꯌꯥꯝ ꯄꯤꯛꯄ ꯑꯗꯨꯒꯤꯅꯦ
ꯑꯣ ꯃꯔꯛ ꯃꯔꯛꯇ ꯑꯗꯨꯃꯥꯏꯅ ꯇꯧꯕ ꯃꯥꯜꯂꯦ
ꯑꯣ ꯑꯣ ꯅꯦꯋꯥꯛ ꯌꯥꯗꯕꯩꯁꯨ ꯑꯣꯏꯔꯝꯕ ꯌꯥꯢ ꯅꯦꯋꯥꯛ ꯏꯁꯨ ꯑꯥꯣꯏ ꯍꯣꯏ ꯍꯣꯏ ꯑꯗꯣ ꯍꯧꯖꯤꯛ ꯍꯧꯖꯤꯛ ꯀꯩ ꯀꯩ ꯍꯣꯠꯅꯕꯤꯔꯤꯅꯣ ꯑꯩꯈꯣꯏ ꯀꯩꯅꯣ ꯍꯥꯏꯒꯗ꯭ꯔꯥ ꯃꯔꯨꯞ ꯍꯥꯏꯒꯗ꯭ꯔꯥ
ꯎꯝ ꯑꯩꯁꯦ ꯍꯟꯗꯛꯁꯦ ꯕꯤ ꯑꯦꯠ ꯇꯧꯋꯦ ꯑꯩꯗꯤ ꯕꯤ ꯑꯦꯠ ꯁꯦꯀꯦꯟ ꯁꯦꯃꯤꯁꯇꯔꯒꯤ ꯑꯦꯛꯖꯥꯝ ꯊꯥꯔꯝꯃꯦꯕꯀꯣ ꯊꯥꯔꯒ ꯅꯨꯃꯤꯠ ꯇꯔꯥꯔꯣꯝ ꯁꯨꯇꯤ ꯐꯪꯉꯦ ꯑꯗꯣ ꯍꯟꯗꯛꯁꯦ ꯁꯨꯇꯤ ꯃꯅꯨꯡꯗꯅꯦ ꯍꯥꯏꯇꯥꯔꯦ ꯁꯣꯝꯗ
ꯑꯣ ꯑꯩ ꯊꯣꯏꯗꯣꯛꯄ ꯇꯧꯗꯦꯗ ꯁꯨꯝꯒ ꯍꯥꯏꯇꯥꯔꯦꯅꯦ ꯌꯨꯝꯗ ꯂꯩꯔꯒ ꯊꯕꯛ ꯇꯧꯕ ꯌꯥꯕ ꯈꯔ ꯇꯧꯔꯤꯌꯦ ꯀꯩꯅꯣꯗ ꯑꯩꯈꯣꯏꯅ ꯄꯥꯏꯕ ꯐꯣꯟꯁꯤꯗ ꯁꯨꯝ ꯁꯦꯟꯇꯥꯜ ꯃꯌꯥꯝꯕ ꯍꯥꯏꯇꯥꯔꯦ ꯁꯤꯒꯤ ꯀꯩꯅꯣ ꯈꯨꯊꯥꯡꯗꯒꯤ
ꯎꯝ
ꯑꯍꯨꯝ ꯑꯍꯨꯝ ꯃꯔꯤꯒꯨꯝꯕ ꯇꯧꯔꯦ
ꯑꯣ
ꯍꯧꯖꯤꯛ ꯍꯧꯖꯤꯛ ꯑꯩꯈꯣꯏꯅ
ꯎꯝ ꯒ꯭ꯔꯦꯖꯨꯋꯦꯁꯟꯒꯨꯝꯕ ꯂꯣꯏ ꯂꯣꯏꯕꯤꯔꯕ꯭ꯔꯥ ꯕ꯭ꯔꯥ ꯅꯠꯇ꯭ꯔꯒ ꯑꯣ ꯎꯝ ꯎꯝ
ꯑꯥꯎ
ꯑꯗ ꯑꯌꯥꯝ ꯑꯌꯥꯝꯕ ꯌꯨꯝꯗ ꯂꯩꯔꯒ ꯇꯧꯕ꯭ꯔꯥ ꯅꯠꯇ꯭ꯔꯒ ꯀꯃꯥꯏꯅ
ꯊꯕꯛꯁꯦ ꯑꯩ ꯁꯤꯗ ꯌꯨꯝꯗ ꯅꯍꯥꯟ ꯊꯕꯛ ꯀꯩꯅꯣ ꯇꯧꯕꯒꯤ ꯍꯥꯏꯇꯥꯔꯦ ꯑꯩ ꯁꯨꯝ ꯀꯩꯅꯣꯒꯤ ꯇꯥꯏꯞꯇ ꯎ ꯄꯣꯊꯥꯕ ꯂꯥꯛꯄꯅꯦꯕ ꯌꯨꯝꯗ ꯅꯨꯃꯤꯠ ꯇꯔꯥꯅꯤꯃꯨꯛ ꯑꯩꯗꯤ ꯂꯩꯕꯗꯤ ꯌꯨꯝꯗ ꯂꯩꯇꯦ ꯑꯁꯣꯝꯗ ꯂꯩꯌꯦꯕ ꯑꯗꯣ ꯅꯨꯃꯤꯠ ꯇꯔꯥꯅꯤ ꯍꯌꯦꯡ ꯁꯦ ꯑꯃꯨꯛ ꯆꯠꯁꯦ ꯍꯥꯏꯗ ꯀꯩꯅꯣ ꯇꯧꯕꯅꯦ ꯑꯗꯣ ꯍꯌꯦꯡꯁꯦ ꯑꯩꯈꯣꯏꯒꯤ ꯀꯩꯅꯣꯒꯤ ꯂꯣꯝꯗ ꯑꯩꯈꯣꯏꯒꯤ ꯑꯩꯈꯣꯏꯒꯤ ꯀꯝꯃꯨꯅꯤ ꯀꯩꯅꯣ ꯍꯥꯏꯇꯥꯔꯦ ꯑꯩꯈꯣꯏ ꯖꯥꯇꯤꯗꯗꯤ ꯍꯌꯦꯡꯗ ꯊꯕꯛ ꯆꯠꯊꯣꯛꯄ ꯌꯨꯝꯗꯒꯤ ꯃꯄꯥꯟ ꯊꯣꯛꯄꯁꯦ ꯐꯠꯇꯦ ꯍꯥꯏꯕ ꯅꯣꯡꯃ ꯄꯥꯟꯕ ꯀꯥꯏꯁꯦ ꯑꯗꯨꯅ ꯍꯌꯦꯡ ꯍꯪꯆꯤꯟꯅ ꯑꯃꯨꯛ ꯑꯩꯈꯣꯏꯒꯤ ꯐꯦꯁꯇꯤꯦꯜ ꯑꯩꯈꯣꯏ ꯀꯩ ꯍꯥꯏꯅꯤ ꯍꯔꯥꯎ ꯀꯨꯝꯍꯩ ꯍꯥꯏꯇꯥꯔꯦ ꯀꯥꯡ ꯍꯥꯏꯅ ꯑꯃꯨꯛ ꯂꯩꯔꯦ ꯑꯗꯨꯅ ꯍꯌꯦꯡ ꯍꯪꯆꯤꯠ ꯃꯁꯦꯝ ꯃꯁꯦꯝꯒꯨꯝꯕꯗ ꯇꯥꯒꯗꯨꯉꯥꯟꯅ ꯆꯠꯇꯣꯏ
ꯑꯗꯨꯒꯨꯝꯕꯗꯤ ꯏꯔꯥꯏꯒꯨꯝꯕꯗ ꯏꯔꯥꯏ ꯏꯔꯥꯏ ꯊꯥꯡꯖꯥ
ꯀꯩ ꯍꯥꯏꯕ ꯑꯝꯇ ꯇꯥꯍꯧꯗ꯭ꯔꯦ ꯁꯥꯎꯟ ꯀꯩꯅꯣꯁꯦ ꯃꯈꯣꯟꯁꯦ ꯌꯥꯝ ꯄꯤꯌꯦ
ꯑꯣ ꯀꯩꯝ ꯍꯥꯏꯗꯦꯗ ꯍꯥꯏꯕꯗꯤ ꯅꯦꯠꯋꯥꯛꯇꯣ ꯅꯨꯡꯉꯥꯏꯇꯕꯅꯤꯅ ꯀꯣ ꯑꯩꯅ ꯑꯩꯁꯦ ꯀꯟ ꯀꯟꯅꯕꯨꯗꯤ ꯉꯥꯡꯉꯦꯕꯀꯣ ꯑꯗꯣ ꯅꯦꯠꯋꯥꯛꯅ ꯑꯣꯏꯔꯝꯃꯅꯤ
ꯑꯣ ꯑꯩꯁꯨ ꯍꯥꯏꯗꯤ ꯈꯣꯟꯖꯦꯜꯁꯦ ꯅꯍꯥꯟ ꯑꯇꯣꯞꯄ ꯁꯥꯟꯅꯕ ꯀꯩꯅꯣꯒ ꯁꯣꯡꯒ ꯁꯥꯟꯅꯕꯅ ꯈ ꯌꯥꯝ ꯄꯤꯛꯑꯦꯕꯀꯣ ꯍꯧ ꯑꯩꯒꯤ ꯑꯩꯒꯤ ꯀꯩꯅꯣꯁꯤ ꯑꯣꯏꯔꯤꯕ꯭ꯔꯥ ꯅꯦꯠꯋꯛꯁꯤꯅ ꯑꯣꯏꯔꯤꯕ꯭ꯔꯥ ꯀꯩꯅꯣꯁꯤꯅ ꯑꯣꯏꯕ꯭ꯔꯥ ꯑꯗꯒꯤ ꯑꯗꯨ ꯒ꯭ꯌꯥꯟ ꯇꯥꯗꯕꯗ
ꯍꯣꯏ ꯑꯗꯨꯝ ꯑꯩ ꯀꯟꯅ ꯀꯟꯅ ꯑꯗꯨꯝ ꯍꯥꯏꯖꯔꯛꯑꯒꯦ ꯍꯥꯏꯕꯗꯤ
ꯍꯣꯏ
ꯅꯦꯠꯋꯥꯛꯅ ꯑꯣꯏꯔꯝꯕꯁꯨ ꯌꯥꯏꯑꯕꯀꯣ
ꯍꯣꯏ ꯍꯣꯏ ꯑꯩꯒꯤꯗꯤ ꯑꯗꯨꯝ ꯐꯖꯅ ꯍꯧꯅ ꯇꯥꯕ꯭ꯔꯣ
ꯎꯝ ꯐꯖꯅ ꯑꯗꯨꯝ ꯇꯥꯏ ꯁꯣꯝꯒꯤꯗꯤ
ꯁꯣꯝꯒꯤ ꯁꯣꯝꯒꯤꯁꯤꯅꯦꯕ ꯇꯥꯗ꯭ꯔꯤꯁꯤꯅꯦ ꯑꯃꯨꯛ
ꯎꯝ
ꯍꯣꯏ ꯑꯗꯣ ꯀꯩꯅꯣ ꯇꯧꯕ꯭ꯔꯣ ꯍꯧꯖꯤꯛ ꯍꯧꯖꯤꯛ ꯑ ꯍꯌꯦꯡ ꯁꯤꯁꯨ ꯑꯩꯈꯣꯏꯒꯤ ꯍꯔꯥꯎ ꯀꯨꯝꯕꯁꯨ ꯌꯥꯏ ꯆꯠꯄ ꯈꯣꯠꯄ ꯀꯩꯅꯣꯒꯨꯝꯕ ꯂꯩꯕꯤꯕ꯭ꯔꯣ ꯑ ꯍꯥꯟꯅ ꯀꯩꯅꯣ ꯇꯧꯕ ꯍꯥꯏꯇꯥꯔꯦ ꯆꯠꯀꯦ ꯀꯣꯏꯕ ꯆꯠꯀꯦ ꯀꯩ ꯀꯥꯏꯗ ꯍꯥꯟꯅ ꯈꯟꯕ ꯂꯩꯕꯤꯕꯔꯣ
ꯑꯩꯁꯦ ꯅꯪ ꯅꯪ ꯍꯥꯏꯔꯛꯄꯗ ꯅꯤꯡꯁꯤꯡꯂꯛꯄꯩ ꯋꯥꯅꯤ ꯑꯩꯁꯦ ꯆꯠꯊꯣꯛꯅꯤꯡꯉꯥꯏꯒꯤꯗꯤ ꯁꯦꯝꯃꯦꯕꯀꯣ ꯑꯗꯣ ꯀꯥꯡ ꯅꯨꯃꯤꯠꯅꯦ ꯍꯥꯏꯕꯁꯦ ꯈꯪꯅꯕ ꯑꯩꯁꯦ ꯑꯗꯣ ꯆꯠꯊꯣꯛꯄ ꯅꯨꯡꯉꯥꯏꯗꯧ ꯃꯥꯟꯗꯦꯀꯣ ꯑꯗꯨ ꯑꯣꯏꯔꯗꯤ ꯍꯥꯏꯕꯗꯤ ꯑꯗꯨꯝ ꯆꯥꯐꯝ ꯊꯛꯐꯝꯒꯨꯝꯕ ꯀꯌꯥ ꯍꯥꯡꯗꯧ ꯃꯥꯟꯗꯦꯅꯦꯀꯣ ꯑꯗꯨ ꯑꯣꯏꯔꯗꯤ
ꯑꯣ
ꯀꯥꯡꯒꯨꯝꯕꯁꯦ ꯑꯩ ꯑꯁꯦꯡꯕ ꯑꯩ ꯈꯪꯗꯕ ꯑꯩꯁꯦ ꯀꯥꯡꯅꯦ ꯍꯥꯏꯕꯁꯦ ꯈꯪꯗꯅꯕ ꯑꯗꯣ ꯁꯣꯝꯅ ꯍꯥꯏꯔꯛꯄꯗ ꯈꯇꯪ ꯈꯪꯉꯦ ꯆꯠꯊꯣꯛꯅꯤꯡꯉꯥꯏꯒꯤꯗꯤ ꯑꯗꯨꯝ ꯏꯔꯨꯞꯁꯤꯡ ꯄꯨꯅꯤꯡꯉꯥꯏꯒꯤꯗꯤ ꯈꯔ ꯄ꯭ꯂꯥꯟ ꯇꯧꯋꯦꯕꯀꯣ ꯑꯗꯣ ꯆꯠꯄ ꯅꯨꯡꯉꯥꯏꯒꯦꯔ ꯅꯨꯡꯉꯥꯏꯔꯣꯏꯗ꯭ꯔ ꯗꯤ
ꯍꯣꯏ ꯀꯩꯅꯣꯗꯣ ꯍꯪꯆꯤꯠꯇꯨ ꯇꯥꯕꯅꯦ ꯑꯗꯨꯅ
ꯎꯝ
ꯑꯥ ꯉꯁꯥꯏꯒꯤ ꯁꯣꯝꯒꯤ ꯍꯥꯏꯇꯥꯔꯦ ꯁꯨꯝ ꯈꯪꯅꯁꯦꯕꯀꯣ ꯏꯁꯥꯒꯤ ꯁꯨꯝ ꯄꯥꯝꯖꯕ ꯏꯟꯁꯥꯡ ꯃꯊꯦꯜꯒꯨꯝꯕꯗ ꯂꯩꯕꯔꯣ ꯌꯥꯝꯅꯥ ꯊꯋꯥꯏꯅ ꯇꯥꯖꯕ
ꯑꯩꯁꯦ ꯂꯣꯏꯅꯃꯛ ꯄꯥꯝꯃꯦꯗ ꯍꯥꯏꯕꯗꯤ ꯑꯁꯤꯅ ꯑꯁꯤꯅ ꯍꯦꯜꯂꯦ ꯍꯥꯏꯕꯗꯤ ꯗꯤ ꯂꯩꯇꯦꯕꯀꯣ ꯑꯗꯣ ꯍꯧꯖꯤꯛꯀꯤ ꯑꯣꯏꯅꯗꯤ ꯑꯩꯅ ꯑꯩꯅ ꯆꯥꯅꯤꯡꯕꯁꯦ ꯄꯥꯟ ꯏꯔꯣꯟꯕ ꯏꯔꯣꯟꯕ ꯇꯧꯔꯒ ꯉꯥ ꯑꯃ ꯇꯥꯎꯔꯒ ꯑꯗꯨ ꯆꯥꯅꯤꯡꯉꯦ
ꯍꯝ ꯑꯗꯨ ꯍꯥꯏꯕꯤꯌꯣ ꯑꯣ ꯑꯩꯒꯤꯗꯤ ꯀꯩꯅꯣꯒꯨꯝꯕ ꯑꯩꯁꯨ ꯄꯥꯟꯗꯦ ꯑꯗꯨꯝ ꯄꯥꯝꯃꯦ ꯑꯗꯣ ꯑꯩꯅ ꯑꯃꯨꯛ ꯑꯦꯂꯔꯖꯤ ꯍꯒꯖ ꯌꯥꯝ ꯆꯥꯏꯔꯗꯤ ꯑꯃꯨꯛ ꯍꯥꯒꯠꯆꯕ ꯈꯟꯅꯥꯎ ꯍꯥꯒꯠꯆꯕ ꯇꯧꯋꯦꯕꯀꯣ
ꯑꯣ ꯑꯣ ꯑꯣ
ꯀꯩꯅꯣꯒꯨꯝꯕ ꯆꯝꯊꯣꯡꯒꯨꯝꯕꯁꯨ ꯁꯨꯝ ꯄꯥꯝꯃꯦ ꯑꯗꯣ ꯃꯔꯣꯛ ꯀꯨꯅ ꯍꯦꯟꯅ ꯄꯥꯝꯃꯦ ꯍꯥꯏꯇꯥꯏ ꯃꯣꯔꯣꯛ ꯑꯁꯥꯕ ꯑꯗꯩ ꯍꯧꯖꯤꯛꯇꯤ ꯑꯃꯨꯛ ꯁꯥꯕ ꯅꯨꯡꯁꯥꯗꯩ ꯀꯩꯗꯩ ꯃꯇꯝ ꯑꯣꯏꯕꯅꯤꯅ ꯑꯣ ꯑꯁꯥꯕꯕ ꯀꯩꯒꯨꯝꯕ ꯑꯗꯨꯝꯕꯗ ꯄꯥꯝꯃꯦ ꯍꯥꯏ
ꯎꯝ ꯑꯗꯣ ꯁꯥ ꯉꯥꯒꯨꯝꯕꯗꯤ ꯄꯥꯝꯕꯤꯗꯕ꯭ꯔꯣ ꯁꯣꯝꯗꯤ
ꯁꯥ ꯑꯩ ꯀꯩꯅꯣ ꯇꯧꯋꯦ ꯁꯥ ꯊꯋꯥꯏ ꯄꯥꯝꯕ ꯑꯣꯏꯗꯦꯕꯀꯣ ꯑꯗꯨꯒ
ꯑ
ꯏꯁꯃꯛ ꯍꯥꯏꯗꯤ ꯁꯝꯅ ꯍꯥꯏꯔꯕꯗ ꯑꯩꯈꯣꯏꯒꯤ ꯁꯟꯒꯨꯝꯕ ꯑꯣꯛꯀꯨꯝꯕꯗꯤ ꯆꯥꯗꯦꯕ ꯑꯗꯨꯗ ꯌꯦꯟ ꯌꯦꯟꯒ ꯉꯥꯒ ꯈꯛꯇ ꯆꯥꯏ ꯑꯇꯩꯗꯤ ꯆꯥꯗꯦ ꯍꯣꯏꯅꯦꯗꯤ ꯄꯥꯇꯦ ꯑꯗꯣ ꯉꯥꯗꯤ ꯑꯗꯨꯝ
ꯑꯦ ꯎꯝ ꯆꯥꯗ꯭ꯔꯤꯁꯦ ꯑꯗꯨꯝ ꯑꯉꯥꯡ ꯑꯣꯏꯔꯤꯉꯩꯗꯒꯤ ꯆꯥꯔꯛꯇ꯭ꯔꯤꯔꯣ ꯅꯠꯇ꯭ꯔꯒ ꯑꯗꯨꯝ
ꯍꯥꯟꯅ ꯆꯥꯏꯑꯦ ꯆꯥꯕꯗꯨꯗ ꯉꯁꯥꯏꯒꯤ ꯑ ꯑꯩꯈꯣꯏ ꯑꯩ ꯊꯥꯖꯕ ꯑꯃ ꯂꯩꯕ ꯍꯥꯏꯇꯥꯔꯦ ꯑꯩꯒꯤ ꯁꯨꯃꯥꯏꯅ ꯆꯥꯔꯗꯤ ꯑꯩꯉꯣꯟꯗ ꯉꯁꯥꯏꯒꯤ ꯀꯔꯤ ꯍꯥꯏꯅꯤ ꯗꯥꯎ ꯌꯗꯕꯒꯨꯝꯕ ꯑꯃ ꯊꯣꯛꯄ ꯍꯥꯏꯇꯥꯔꯦ ꯁꯨꯝ ꯑꯩꯒꯤ ꯑꯩꯅ ꯁꯨꯝ ꯊꯥꯖꯖꯕ ꯍꯥꯏꯇꯥꯔꯦ ꯑꯩꯉꯣꯟꯗ ꯊꯥꯖꯕ ꯑꯗꯩ ꯄ꯭ꯂꯁ ꯑꯩꯉꯟꯗ ꯑꯗꯨꯝ ꯊꯦꯡꯅꯕ ꯍꯥꯏꯇꯥꯔꯦ ꯁꯨꯃꯥꯏꯅ ꯑꯗꯨꯝ ꯃꯥꯒꯤ ꯀꯩꯅꯣꯗꯣ ꯊꯧꯗꯣꯛꯇꯣ ꯑꯗꯨꯝ ꯊꯣꯛꯄ ꯍꯥꯏꯇꯥꯔꯦ ꯑꯩꯅ ꯆꯥꯔꯨꯕ ꯇꯥꯔꯗꯤ ꯑꯩꯉꯣꯟꯗ ꯥꯗꯥꯎ ꯌꯗꯕ ꯍꯥꯏꯇꯥꯔꯦ ꯁꯝꯕꯤꯗ ꯑꯗꯨꯃꯥꯏꯅ ꯑꯣꯏꯕ ꯆꯥꯗꯕꯅ ꯆꯥꯗꯕꯅ ꯑꯗꯨꯒꯤ ꯆꯥꯗꯅ ꯑꯗꯨꯝ ꯆꯠꯈꯤꯕꯅꯣ ꯑꯩꯉꯣꯟꯗ ꯑꯗꯨꯝ ꯑꯩ ꯊꯕꯛ ꯊꯧꯔꯝ ꯈꯨꯗꯤꯡꯃꯛꯇ ꯎꯝ ꯀꯩ ꯍꯥꯏꯅꯤ ꯄꯟ ꯑꯄꯟꯕ ꯑꯣꯏꯗꯕ ꯍꯥꯏꯇꯥꯔꯦ ꯑꯗꯨꯗꯤ
ꯑꯠꯆꯥ ꯑꯠꯆꯥ ꯑꯣ ꯑꯗꯣ ꯎꯝ ꯑꯗꯣ ꯉꯥꯅꯨꯒꯨꯝꯕꯗꯤ ꯆꯥꯏꯀꯣ ꯍꯥꯏꯕꯗꯤ ꯌꯦꯟ ꯍꯥꯏꯔꯁꯨ ꯉꯥꯅꯨꯒꯨꯝꯕ
ꯑꯥ ꯉ ꯑꯗꯨꯁꯨ ꯊꯣꯏꯅ ꯆꯥꯗ꯭ꯔꯦ ꯗꯥꯎ ꯌꯥꯗꯦꯕ ꯆꯥꯕꯗꯣ ꯑꯗꯨꯅ ꯉꯥ ꯌꯦꯟ ꯌꯨꯝꯗ ꯂꯩꯔꯗꯤ ꯌꯨꯝꯗꯗꯤ ꯊꯣꯏꯅ ꯑꯩꯈꯣꯏ ꯀꯩꯅꯣꯒꯤ ꯏꯃꯨꯡ ꯃꯅꯨꯡ ꯍꯥꯏꯇꯥꯔꯦ ꯃꯣꯏꯅꯁꯨ ꯌꯥꯝ ꯀꯩꯅꯣ ꯇꯧꯋꯦꯕ ꯆꯥꯕ ꯌꯥꯗꯦꯗ ꯊꯤꯡꯉꯦꯕ ꯑꯗꯨꯅ ꯌꯨꯝꯗꯁꯨ ꯆꯥꯗ꯭ꯔꯦ ꯃꯄꯥꯟꯗ ꯊꯣꯛꯂꯛꯄꯅ ꯑꯃ ꯑꯣꯏ ꯍꯥꯏꯗꯤ ꯌꯨꯝꯗ ꯂꯩꯇꯕꯅ ꯑꯩꯗꯤ ꯌꯨꯝꯗ ꯊꯣꯏ ꯍꯟꯗꯛ ꯈꯛꯇꯅꯦꯕ ꯅꯨꯃꯤꯠ ꯇꯔꯥꯅꯤ ꯇꯔꯥꯉꯥꯅꯤꯃꯨꯛ ꯁꯨꯔꯦ ꯌꯨꯝ ꯂꯩꯔꯤꯁꯦ ꯑꯗꯨꯅ ꯑꯗꯨꯀꯥꯟꯗ ꯑꯥ ꯃꯄꯥꯟꯗ ꯂꯩꯔꯤꯀꯥꯟꯗꯗꯤ ꯃꯌꯥꯝ ꯄꯨꯕꯅꯤꯅ ꯆꯥꯗ ꯌꯥ ꯑꯗꯨꯀ ꯑꯗꯨꯝ ꯈꯔ ꯈꯔ ꯆꯥꯏꯕ ꯆꯥꯕ ꯍꯥꯏꯁꯦ ꯆꯥꯗ꯭ꯔꯒꯨꯝꯕꯅꯤꯅ ꯑꯗꯣ ꯌꯨꯝꯗꯗꯤ ꯑꯃꯨꯛ ꯌꯨꯝꯗ ꯑꯍꯟꯅ ꯑꯗꯨꯅ ꯆꯥꯒꯅꯨ ꯈꯣꯠꯀꯅꯨ ꯆꯥꯔꯗꯤ ꯁꯨꯃꯥꯏꯅ ꯇꯧꯋꯤ ꯑꯩꯉꯣꯟꯗ ꯊꯕꯛ ꯊꯧꯔꯝ ꯈꯨꯗꯤꯡꯃꯛ ꯊꯥꯗꯥꯎ ꯌꯥꯗꯕ ꯈꯣꯠꯇꯕ ꯍꯥꯏꯗꯤ ꯉꯁꯥꯏꯒꯤ ꯑꯩꯈꯣꯏꯒꯤ ꯑꯃꯔꯣꯝꯗ ꯉꯁꯥꯏꯒꯤ ꯃꯣꯏꯅ ꯍꯥꯏꯗꯣ ꯑ ꯌꯥꯝ ꯁꯝꯅ ꯍꯥꯏꯔꯕꯗ ꯉꯁꯥꯏꯒꯤ ꯎ ꯄꯨꯟꯁꯤꯗꯣ ꯁꯥꯒꯤ ꯉꯥꯒꯤ ꯄꯨꯟꯁꯤꯗꯣ ꯑꯩꯅ ꯁꯨꯝ ꯆꯥꯊꯣꯛꯄ ꯇꯥꯔꯗꯤ ꯉꯁꯥꯏꯒꯤ ꯃꯣꯏꯒꯤ ꯚꯦꯂꯨꯗꯣ ꯍꯥꯏꯗꯤ ꯑꯩꯒꯨꯝꯕ ꯉꯥꯛꯇ ꯊꯣꯛꯂꯛ ꯇꯥꯔꯗꯤ ꯃꯣꯏꯒꯤ ꯍꯟꯊꯩꯗꯅ ꯑꯗꯨꯅ ꯈꯤꯇꯪꯗ ꯆꯥ ꯆꯥꯗ꯭ꯔꯁꯨ ꯉꯝꯕ ꯑꯣꯏꯇꯥꯔꯗꯤ ꯑꯗꯨꯃꯥꯏꯅ ꯈꯤꯇꯪ ꯀꯩꯅꯣ ꯇꯧ ꯍꯥꯏꯕ ꯀꯠꯊꯣꯛꯎ ꯀꯠꯊꯣꯛꯄꯤꯌꯨ ꯍꯥꯏꯕ ꯍꯥꯏꯇꯥꯔꯦ ꯑꯗꯨꯒꯤ ꯑꯗꯨꯒꯤ ꯀꯟꯁꯦꯞꯇ ꯀꯟꯁꯦꯞꯇꯣ ꯑꯗꯣꯝꯗ ꯍꯥꯏꯇꯥꯔꯦ ꯍꯥꯏꯗꯤ ꯋꯥꯈꯜꯂꯣꯟꯗꯣ ꯑꯗꯣꯝꯗ ꯑꯗꯨꯝꯕ ꯆꯥꯗꯕꯅꯤ ꯑꯗ ꯀꯩꯁꯨꯕꯨꯗꯤ ꯀꯥꯏꯗꯦ ꯃꯣꯏꯅ ꯑꯗꯨꯝ ꯆꯥꯕꯒ ꯈꯣꯠꯄꯒ ꯑꯩꯈꯣꯏꯒ ꯑꯗꯨꯝ ꯃꯤ
ꯍꯜꯂꯣ ꯍꯜꯂꯣ ꯍꯜꯂꯣ ꯍꯜꯂꯣ